ꯕ꯭ꯔꯣ
ꯇꯥꯏꯌ‌ꯦ ꯕꯥꯏ
ꯆꯥꯛ ꯆꯥꯔꯔꯕ ꯃꯔꯨꯞ
ꯆꯗ꯭ꯔꯤꯌ‌ꯦ꯫ ꯅꯪꯗꯤ ꯆꯥꯔꯕꯣ꯫
ꯇꯥꯇ꯭ꯔꯤ
ꯇꯤꯜꯂꯧꯔꯦ꯫
ꯑꯉꯥꯡ ꯂꯥꯏꯔꯤꯛ ꯇꯥꯛꯄ ꯍꯜꯂꯛꯇ ꯉꯥꯏꯔꯤꯏꯌꯦ꯫
ꯑꯣ ꯀꯥꯏꯗ ꯇꯨꯏꯁꯟ ꯇꯧꯒꯦ꯫
ꯑꯩꯈꯣꯏꯒꯤ ꯕꯣꯕꯣꯛꯀꯤ ꯃꯆꯥꯅꯨꯄꯥꯒꯤ ꯃꯁꯨ ꯅꯨꯄꯥꯗ ꯇꯧꯋꯦ꯫
ꯍꯥꯏꯕꯗꯤ ꯑꯗꯨꯝ ꯍꯤꯞꯄꯝꯃꯤꯅꯤ꯫
ꯍꯤꯞꯄꯣ ꯍꯤꯞꯄꯣ ꯍꯤꯞꯄꯁꯤꯕꯨ ꯅꯨꯡꯉꯥꯏꯕ꯭ꯔꯣ
ꯂꯥꯏꯔꯤꯛ ꯄꯥꯅꯤꯡꯗꯕꯩ ꯍꯤꯞꯄꯤꯅꯤ ꯀꯅꯥ ꯅꯨꯡꯉꯥꯏ ꯗꫭꯏꯒ‌ꯦ ꯍꯤꯞꯄ ꯑꯗꯨꯝ ꯂꯩꯕꫭ꯫
ꯂꯥꯏꯔꯤꯛ ꯀꯌꯥꯝ ꯄꯥꯔꯒꯦ꯫
ꯑꯝꯇ ꯄꯥꯗ꯭ꯔꯤ ꯑꯩ ꯍꯧꯖꯤꯛ꯫
ꯂꯥꯏꯔꯤꯛ ꯈꯔ ꯌꯥꯝ ꯌꯥꯝ ꯄꯥꯁꯤꯜꯂꯨꯅꯦ꯫
ꯄꯥꯅꯤꯡꯉꯗꯤ ꯉꯁꯥꯏ ꯌꯥꯝ ꯄꯥꯔꯅꯤ ꯄꯥꯅꯤꯡꯗꯕꯩꯅꯤ ꯂꯩꯔꯤꯁꯦ ꯁꯨ ꯀꯨꯏꯕꯁꯦ
ꯂꯥꯏꯒꯤ ꯊꯕꯛ ꯊꯧꯔꯝ ꯇꯧꯔꯕ꯭ꯔꯣ
ꯀꯩꯅꯣ ꯂꯥꯏꯒꯤ ꯊꯕꯛ ꯊꯧꯔꯝ ꯇꯧꯔꯕꯕꯣ
ꯃꯩꯔꯥ ꯀꯠꯂꯕ꯭ꯔꯥ ꯍꯪꯕꯅꯤꯗ꯫
ꯍꯣꯠꯁꯦꯜꯗꯗꯤ ꯀꯠꯇꯦꯗ
ꯀꯠꯀꯗꯕꯅꯤꯅꯦ
ꯀꯠꯇ꯭ꯔꯦ ꯍꯥꯏꯗꯤ
ꯌꯥꯏꯐꯕ ꯀꯣꯔꯧ ꯑꯃ ꯑꯣꯏꯅꯅꯕꯒꯤꯗꯃꯛ꯫
ꯏꯁ ꯃꯔ ꯃꯔꯔꯛꯇꯕꯨꯗꯤ ꯗꯨꯨ ꯑꯃꯨꯛꯃꯨꯛ ꯊꯥꯗꯣꯛꯑꯦ
ꯐꯩꯌꯦ ꯐꯩꯌꯦ ꯅꯪꯅ ꯑꯗꯨꯃꯥꯏꯅ ꯍꯦꯛ ꯍꯦꯛ ꯇꯧꯔꯤꯗꯣ ꯑꯩꯈꯣꯏꯒꯤꯗꯤ ꯆꯥꯛ ꯊꯣꯡꯗ꯭ꯔꯤꯌꯦ꯫
ꯀꯅꯥ ꯊꯣꯡꯗꯣꯏꯅꯣ꯫
ꯑꯩꯅ ꯊꯣꯡꯗꯣꯏꯅ‌ꯦ꯫ ꯀꯔꯤ ꯌꯦꯟꯁꯥꯡ ꯊꯣꯡꯗꯣꯏꯅꯣ ꯍꯥꯏꯕꯗꯤ ꯈꯪꯗꯦ
ꯀꯩꯀꯩ ꯂꯩꯒꯦ ꯌꯦꯡꯊꯣꯛꯎꯗꯅ
ꯌꯦꯟꯁꯥꯡꯁꯦ ꯍꯋꯥꯏ ꯂꯩ꯫
ꯎꯝ꯫
ꯀꯔꯤ ꯊꯣꯡꯗꯣꯏꯅꯣ ꯍꯥꯏꯕꯗꯤ ꯈꯪꯗꯦ꯫ ꯇꯨꯏꯁꯟ ꯍꯜꯂꯛꯄꯒꯤ ꯇꯨꯏꯁꯟ ꯍꯜꯂꯛꯄꯒꯤ ꯋꯥꯕꯒꯤ ꯉꯥꯏꯍꯥꯛ ꯄꯣꯊꯥꯕꯅꯦ
ꯑꯦꯛꯖꯥꯝ ꯅꯨꯡꯉꯥꯏꯈꯤꯕ ꯕ꯭ꯔꯣ ꯀꯞ ꯇꯧꯈꯤꯒꯦ
ꯑꯦꯛꯖꯥꯝ ꯅꯨꯡꯉꯥꯏꯈꯤꯌ‌ꯦ ꯑꯗꯨꯝ ꯐꯥꯕ ꯐꯥꯕ ꯑꯗꯨꯝ ꯏꯊꯣꯛꯑꯝꯃꯦ꯫ ꯑꯣꯖꯥꯖꯨ ꯌꯥꯝ ꯁꯥꯊꯤꯦ ꯑꯩꯅ ꯄꯥꯕ ꯑꯗꯨꯝ ꯌꯥꯎꯔꯛꯑꯦ
ꯑꯣ ꯐꯔꯦꯅꯦ ꯑꯗꯨꯏ ꯅꯗꯤ ꯅꯥꯔꯕ ꯐꯩꯅꯦ
ꯑꯧ ꯐꯕꯅꯦ
ꯎꯝ ꯌꯥꯝ ꯆꯦꯛꯁꯟꯕꯅꯦ ꯌꯥꯝ ꯆꯦꯛꯁꯟꯕꯅꯦ
ꯅꫭꯏ ꯃꯃꯥ ꯍꫭꯏꯒ ꯋꯥꯔꯤ ꯁꯥꯟꯅꯔꯕꯣ
ꯐꯣꯟꯗꫭ ꯄꯥꯏꯔꯛꯇꯦꯗ ꯇꯧꯕꯅꯤ
ꯀꯩ ꯍꯥꯏꯅꯤꯡꯉꯤꯅꯣ
ꯄꯩꯁꯥ ꯑꯝꯇ ꯂꯩꯇ꯭ꯔꯦ ꯈꯤꯇ ꯀꯥꯞꯄꯛꯑꯣ ꯍꯥꯏꯒꯦ ꯇꯧꯕꯅꯤ ꯐꯣꯟꯒ ꯄꯥꯏꯕꯤꯔꯛꯇ꯭ꯔꯦ
ꯐꯔꯦ ꯐꯔꯦ ꯀꯩꯁꯨ ꯈꯜꯂꯨꯅꯨ ꯃꯥꯏ ꯄꯥꯏꯖꯔꯛꯀꯅꯤ
ꯍꯣꯔꯦꯟꯕꯨꯗꯤ ꯑꯗꯨꯝ ꯇꯧꯔꯛꯀꯅꯤꯗ ꯃꯥ ꯃꯤ ꯂꯥꯡꯕꯗꯨꯗ ꯎꯝ ꯚꯥꯏ ꯑꯗꯨꯗꯤ ꯀꯩ ꯂꯝ ꯑꯣꯏꯗꯣꯏꯅꯣ
ꯌꯨꯝꯅꯥꯝ ꯍꯨꯏꯗ꯭ꯔꯣ ꯃꯌꯥꯏ ꯂꯩꯀꯥꯏꯅꯦ꯫
ꯏꯆꯤꯜ ꯏꯅꯥꯎꯗꯤ ꯀꯌꯥ ꯁꯨꯒꯦ
ꯏꯆꯤꯟ ꯏꯅꯥꯎ ꯑꯅꯤꯁꯨ ꯌꯦꯏ ꯑꯩꯒ ꯑꯩꯒꯤ ꯏꯆꯟꯅꯨꯄꯤ ꯑꯃꯒ꯫
ꯌꯨꯝꯗ ꯃꯤ ꯄꯨꯟꯅ ꯀꯌꯥ ꯂꯩꯔꯤꯅꯣ
ꯌꯨꯝꯗ ꯃꯤ ꯄꯨꯟꯅ ꯃꯌꯥꯝ ꯂꯩ ꯍꯥꯏꯗꯣꯛꯄ ꯌꯥꯗꯦ꯫
ꯎꯝ ꯃꯤ ꯃꯔꯤ ꯂꯩ ꯃꯉꯥ ꯂꯩ ꯍꯥꯏꯕ ꯌꯥꯏꯗ꯫
ꯃꯤ ꯀꯨꯟꯊ꯭ꯔꯥ ꯂꯩ
ꯑꯁ ꯑꯗꯨꯗꯤ ꯌꯥꯝꯃꯦꯍꯦ ꯕꯕꯥ ꯃꯆꯤꯟ ꯃꯅꯥꯎ ꯌꯥꯝꯃꯝꯗꯧ ꯌꯥꯝ ꯃꯥꯜꯂꯦ꯫
ꯌꯥꯝꯃ‌ꯦ ꯌꯥꯝꯅ꯫ ꯅꯪ ꯍꯧꯖꯤꯛꯁꯤꯕꯨ ꯀꯔꯤ ꯏꯟꯖꯥꯡꯅ ꯍꯥꯎꯔꯤꯒꯦ
ꯍꯧꯖꯤꯛꯁꯦ ꯑꯍꯥꯎꯕ ꯏꯟꯅ ꯍꯥꯎꯋꯦ ꯍꯥꯎꯇꯕ ꯏꯟꯖꯥꯟꯅ ꯍꯥꯎꯇꯦ
ꯅꯪ ꯉꯁꯤ ꯌꯨꯅꯤꯚꯔꯁꯤꯇꯤ ꯆꯠꯄ꯭ꯔꯣ
ꯑꯩꯈꯣꯏꯗꯤ ꯀ꯭ꯂꯥꯁ ꯀꯩꯅꯣ ꯇꯧꯗ꯭ꯔꯦ ꯑꯦꯛꯖꯥꯝꯒꯤꯅꯦꯅ ꯀ꯭ꯂꯥꯁ ꯆꯠꯇ꯭ꯔꯦ ꯂꯣꯏꯈ꯭ꯔꯦ
ꯐꯔꯦ ꯐꯔꯦ ꯂꯥꯏꯔꯤꯛ ꯐꯖꯟ ꯐꯖꯟ ꯇꯝꯕꯤꯌꯨ ꯄꯨꯛꯅꯤꯡ ꯆꯪꯅ ꯇꯝꯕꯤꯌꯨ
ꯎꯝ ꯆꯪꯗꯣꯏꯅꯦ ꯌꯥꯝ ꯀꯟ ꯆꯪꯉꯤ ꯍꯧꯖꯤꯛ ꯂꯥꯏꯔꯤꯛ ꯁꯨꯄꯥ ꯄꯥꯗ꯭ꯔꯦ ꯌꯥꯝ ꯊꯤꯅ ꯆꯪꯉꯤ ꯑꯩ
ꯎꯝ ꯌꯥꯝ ꯐꯩ ꯑꯗꯨꯁꯨ ꯃꯍꯩꯔꯣꯏ ꯑꯃ ꯑꯣꯏꯅ
ꯃꯥꯅꯦ ꯃꯥꯅꯤ ꯃꯍꯩꯔꯣꯏ ꯑꯃ ꯑꯣꯏꯅ ꯑꯐꯕ ꯃꯍꯩꯔꯣꯏ ꯍꯥꯏꯗꯣ ꯑꯩꯅꯦ
ꯎꯝ ꯆꯨꯝꯃꯤ ꯆꯨꯝꯃꯤ
ꯀꯥꯡꯒꯤ ꯀꯣꯏꯕ ꯆꯠꯀꯗ꯭ꯔꯣ ꯂꯥꯏ ꯈꯣꯏꯔꯝꯕꯒ ꯆꯠꯀꯗ꯭ꯔꯣ
ꯂꯥꯏ ꯈꯨꯔꯨꯝꯕꯗꯤ ꯆꯠꯂꯔꯣꯏ ꯑꯩꯒꯤ ꯏꯃꯥꯟꯅꯕꯁꯤꯡꯒ ꯆꯥꯛꯂꯦꯟ ꯑꯃꯇꯪ ꯆꯥ ꯁꯤꯟꯅꯁꯦꯅ ꯍꯥꯏꯅꯔꯤ ꯅꯨꯡꯊꯤꯜ ꯈꯔ ꯉꯟꯅ ꯅꯨꯃꯤꯠ ꯇꯥꯗ꯭ꯔꯤꯉꯩꯗ ꯈꯦꯆ꯭ꯔꯤ ꯍꯧꯔꯒ ꯌꯦꯟ ꯑꯃ ꯀꯪꯅ ꯉꯧꯔꯒ ꯎꯇꯤ ꯑꯃ ꯊꯣꯉꯒ ꯆꯥ ꯁꯤꯔꯅ ꯍꯥꯏꯅꯕꯅꯤ ꯄꯩꯁꯥꯗꯤ ꯂꯩꯇꯦ ꯀꯃꯥꯟ ꯇꯧꯗꫭꯏꯅꫭꯗꯤ ꯈꯪꯗ‌ꯦ
ꯅꯣꯏꯗ ꯆꯥꯟꯅꯗꯣꯏꯔꯥ
ꯑꯩꯈꯣꯏꯗꯗꯤ ꯆꯥꯟꯅꯔꯔꯣꯏ ꯑꯩꯈꯣꯏꯗ ꯅꯍꯥꯟꯋꯥꯏ ꯆꯥꯟꯅꯈ꯭ꯔꯦ ꯀꯨꯏꯔꯕꯗ ꯑꯩꯅ ꯒ꯭ꯔꯦꯖꯨꯑꯦꯁꯟ ꯇꯝꯕ ꯍꯧꯔꯛꯄ ꯑꯗꯥꯋꯥꯏꯗ ꯁꯦꯀꯦꯟ ꯁꯦꯃꯤꯁꯇꯔ ꯀꯔ ꯀꯥꯗ꯭ꯔꯤꯉꯩꯗ ꯑꯣꯏꯕ ꯃꯥꯜꯂꯦ ꯑꯩꯒꯤ ꯏꯃꯥꯟꯅꯕ ꯃꯣꯏ ꯃꯌꯥꯝ ꯇꯧꯔꯒ ꯆꯥꯟꯅꯈ꯭ꯔꯦ ꯑꯩꯈꯣꯏꯗ ꯆꯥꯟꯅꯔꯖꯨ ꯌꯥꯏ ꯃꯣꯏꯗ ꯆꯥꯟꯅꯔꯖꯨ ꯌꯥꯏ ꯑꯗꯣ ꯈꯪꯗꯦ
ꯑꯣ ꯂꯩꯀꯥꯏ ꯅꯛꯄ ꯑꯣꯏꯕ꯭ꯔꯣ ꯀꯃꯥꯏ ꯇꯧꯔꯤꯅꯣ
ꯂꯩꯀꯥꯏ ꯅꯛꯇꯗ ꯂꯥꯞꯄꯦ ꯌꯨꯝꯁꯤ ꯐꯥꯏꯗꯅꯤ
ꯌꯨꯝ ꯁꯤꯐꯥꯏ ꯇꯥꯗ꯭ꯔꯤꯅꯦ ꯑꯩ
ꯑꯩꯈꯣꯏꯗꯒꯤ ꯀꯤꯂꯣꯃꯤꯇꯔ ꯑꯃ ꯑꯅꯤ ꯑꯩꯈꯣꯏꯗꯒꯤ ꯀꯤꯂꯣꯃꯤꯇꯔ ꯃꯔꯤꯃꯨꯛ ꯆꯠꯂꯒ ꯂꯩꯔꯦ
ꯍꯥꯏꯗꯗꯣꯏꯔꯣ ꯍꯥꯏꯒꯠꯂꯛꯑꯒꯔꯣ ꯂꯩꯖꯦ
ꯍꯥꯏꯗ ꯗꯣꯏꯅꯤ ꯑꯩꯒ ꯑꯉꯥꯡ ꯑꯣꯏꯔꯤꯉꯩꯗꯒꯤ ꯄꯨꯜꯂꯛꯄꯗꯤ ꯅꯠꯇꯦ ꯀ꯭ꯂꯥꯁ ꯇꯨꯌꯦꯜꯐꯀ ꯀꯥꯕꯥ ꯏꯂꯚꯦꯟ ꯇꯨꯌꯦꯜꯞ ꯀꯥꯕ ꯑꯗꯨꯗꯒꯤ ꯄꯨꯟꯈꯤꯕꯅꯦ ꯇꯥꯕꯤꯔꯤꯕꯣ ꯍꯜꯂꯣ ꯇꯥꯕ꯭ꯔꯣ ꯇꯥꯕ꯭ꯔꯣ ꯎꯝ ꯇꯥꯕ꯭ꯔꯣ ꯍꯜꯂꯣ ꯇꯥꯗ꯭ꯔꯕ ꯃꯥꯜꯂꯦꯗ